ꯑ ꯇꯥꯔꯦ ꯇꯥꯔꯦ ꯑꯣ ꯑꯣ ꯑꯁ ꯉꯁꯥꯏꯒꯤꯗꯣ ꯅꯦꯠ ꯅꯨꯡꯉꯥꯏꯇ꯭ꯔꯣ ꯁꯤꯗꯤ
ꯑꯣ ꯑꯩꯗꯤ ꯈꯔ ꯇꯥꯏꯕꯀꯣ ꯑꯗꯣ
ꯑꯣ ꯑꯩꯗꯤ ꯁꯨꯛꯇꯥ ꯇꯥꯗꯕ
ꯎꯝ
ꯕꯦꯔꯥꯅꯤꯍꯦ
ꯀꯩꯗꯧꯔ ꯂꯩꯕꯅꯣ
ꯑꯁ ꯁꯨꯝ ꯂꯩꯌꯦ
ꯑ
ꯎꯝ
ꯐꯩꯅ
ꯎꯝ
ꯅꯣꯡ ꯆꯨꯨꯔꯁꯨ ꯁꯥꯏ ꯍꯥꯏꯕꯗꯅꯤꯗ
ꯑ ꯍꯣꯏ ꯑꯥ ꯀꯣꯏꯁꯨ
ꯀꯣꯏꯕ ꯆꯠꯂꯣꯗꯅ
ꯑꯩ ꯆꯠꯅꯤꯡꯗꯦ ꯆꯠꯅꯤꯡꯗꯦ ꯍꯣ ꯍꯣꯔꯦꯟ ꯑꯣꯏꯅ ꯆꯠꯀꯦ ꯍꯣꯔꯦꯟ ꯑꯣꯏꯅ ꯆꯠꯀꯦ ꯑꯁ ꯍꯣꯔꯦꯟꯁꯨ ꯍꯩ ꯆꯥꯕ ꯍꯩ ꯆꯥꯅꯤꯡꯉꯥꯏ ꯊꯦꯝꯒꯦ ꯑꯁꯤ ꯑꯃꯥꯗ ꯍꯩ ꯑꯃꯨꯕꯗꯣ ꯑꯩꯅ ꯌꯥꯝꯅ ꯆꯥꯔꯣꯏ ꯈꯤꯇꯥꯡ ꯆꯒꯦ ꯍꯥꯏꯔꯒꯊꯦꯝꯒꯦ
ꯑꯣ
ꯃꯥꯅ ꯆꯥꯅꯤꯡꯕꯒꯤꯀꯣ ꯑꯩꯕꯨꯁꯨ ꯆꯥꯍꯟꯅꯤꯡꯗꯕ
ꯑꯥ
ꯃꯥꯅ ꯆꯥꯅꯤꯡꯗ꯭ꯔꯗꯤ ꯑꯁ ꯆꯥꯛꯅꯨ ꯆꯥꯛꯅꯨ ꯍꯥꯏꯅꯦ
ꯑꯗꯣ ꯆꯥꯎꯕ꯭ꯔꯥ ꯄꯤꯛꯄ꯭ꯔꯥ ꯍꯩꯗꯣ
ꯆꯥꯎꯋꯦ
ꯎꯝ ꯄꯤꯛꯄꯥꯁꯨ ꯂꯩꯗꯥꯏꯅꯦ
ꯎꯝ ꯄꯤꯛꯄꯁꯨ ꯂꯩ ꯑꯗꯣ ꯆꯥꯎꯋꯦ ꯃꯣꯏꯒꯤꯗꯣ ꯆꯥꯎꯕꯒꯤ ꯚꯦꯔꯥꯏꯇꯤꯅꯦꯕ
ꯍꯥꯏꯅ
ꯎꯝ ꯈꯣꯏ ꯃꯔꯨꯞꯁꯤꯡꯗꯤ ꯄꯥꯎ ꯐꯥꯎꯅꯕ꯭ꯔꯣ
ꯎꯝ ꯍꯉ ꯅꯍꯥꯟꯗꯣ ꯍꯥꯎ ꯍꯥꯎꯅꯥꯏꯔꯤꯕ ꯀꯣ
ꯑꯣ
ꯑꯗꯣ ꯍꯟꯗꯛꯇꯤ ꯑꯃꯨꯛ ꯐꯥꯎꯅꯗ꯭ꯔꯦ
ꯑꯣ ꯑꯩꯁꯨ ꯈꯥꯎꯉꯗ ꯃꯣꯏꯁꯨ ꯇꯨꯃꯤꯟꯅꯥ ꯂꯩꯥꯏꯌꯦ ꯑꯩꯁꯨ ꯇꯨꯃꯤꯟꯅꯥ ꯂꯩꯌꯦ꯫
ꯐꯥꯎꯅꯔꯗꯤ ꯌꯥꯝ ꯋꯥꯗꯣ ꯌꯥꯝꯃꯦꯕ
ꯍꯣꯏ ꯃꯔꯛ ꯃꯔꯛꯇ ꯐꯥꯎꯅꯩꯌꯦ ꯫ ꯍ ꯐꯥꯎꯅꯆꯦꯗ
ꯋꯥꯗꯣ ꯌꯥꯝꯕ ꯑꯗꯨꯒꯤ ꯇꯟꯕꯥ
ꯍꯣꯏꯗ
ꯎꯝ
ꯃꯣꯏ ꯊꯕꯛ ꯇꯧꯅꯩ ꯍꯥꯏ ꯑꯦ ꯃꯣꯏꯁꯨ ꯁꯪꯉꯝꯃꯣꯏ ꯑꯗꯨꯒꯤ
ꯊꯕꯛ ꯇꯧꯅꯩ ꯍꯥꯏ
ꯎꯝ
ꯇꯧꯒꯗꯕꯅꯤ ꯇꯧꯒꯗꯕꯅꯤ꯫
ꯃꯣꯏꯗꯤ ꯌꯥꯝ ꯃꯁꯥ ꯃꯁꯥꯒꯤ ꯈꯪꯅ ꯃꯌꯥꯝ ꯇꯧꯕꯥ ꯃꯥꯜꯂꯦ ꯍꯟꯗꯛꯁꯦ꯫
ꯅꯣꯏ ꯃꯣꯏꯅ ꯑꯗꯨꯃꯥꯏꯅ ꯇꯧꯔꯗꯤ ꯑꯩꯈꯣꯏꯁꯨ ꯍꯔꯥꯎꯋꯤꯗꯅꯥ
ꯎꯝ ꯍꯣꯏꯗ
ꯅꯍꯥꯟ ꯚꯤꯗꯤꯑꯣ ꯀꯣꯜ ꯇꯧꯔꯛꯑꯦ ꯃꯣꯏꯗ ꯄꯥꯈꯪ ꯅꯝꯕꯔ ꯑꯣ ꯃꯣꯏ ꯍꯣ ꯔꯤꯃꯥ ꯄꯨꯂꯞ ꯐꯝꯂꯒ ꯍꯣꯃ ꯄꯥꯈꯪ ꯅꯝꯕꯔ ꯄꯤꯌꯣ ꯄꯥꯈꯪ ꯅꯝꯕꯔ ꯄꯤꯌꯣ ꯏꯕꯥꯅꯤꯒꯤ ꯑꯗꯨꯃꯥꯏꯅ ꯍꯥꯏꯕ
ꯅꯩꯔꯦꯍꯦ
ꯑꯗꯨꯒꯤ
ꯎꯝ
ꯑꯩꯅ ꯄꯤꯕ
ꯑꯥ ꯀꯅꯥꯒꯤ ꯄꯤꯔꯝꯕ꯭ꯔꯣ?
ꯑꯃꯒꯤꯁꯤ ꯏꯅꯥꯎꯅꯨꯄꯥꯒꯤ ꯑꯃꯥ ꯄꯤꯔꯝꯕ ꯄꯤꯌꯣ ꯄꯤꯌꯣ ꯍꯥꯏꯔꯒ ꯄꯤꯕꯤꯕꯤ ꯃꯣꯏꯁꯨ ꯐꯖꯅꯁꯨ ꯋꯥꯔꯤ ꯁꯅꯥꯕꯤꯗꯦꯅꯦ꯫ ꯥꯁꯕꯤꯁꯤꯡꯁꯨ ꯆꯤꯟꯗꯗꯤ ꯄꯤꯌꯣ ꯄꯤꯌꯣ ꯄꯥꯈꯪ ꯂꯩꯇꯦ ꯂꯩꯇꯦ ꯍꯥꯏꯕ
ꯍꯣꯏꯅ ꯀꯩ ꯍꯥꯏꯗꯣꯏꯅꯣ ꯃꯣꯏꯒꯤ ꯃꯇꯝꯒꯤꯀꯣ ꯅꯨꯡꯉꯥꯏꯅꯕꯅꯤꯗ ꯅꯤꯁꯥꯕꯤ ꯑꯣꯏꯕꯅ ꯃꯣꯏ
ꯑꯗꯨ ꯃꯣꯏꯅ ꯄꯥꯈꯪ ꯃꯣꯏꯅ ꯄꯥꯈꯪ ꯅꯤꯕꯁꯨ ꯃꯁꯛ ꯐꯖꯕ ꯁꯦꯟ ꯄꯥꯏꯕ ꯂꯋꯥꯏꯅꯤ ꯃꯣꯏꯁꯨ ꯁꯦꯟ ꯄꯥꯏꯕ ꯃꯁꯛ ꯐꯖꯕ ꯑꯣꯏꯔꯗꯤ ꯃꯇꯤꯛ ꯆꯥꯔꯒ ꯄꯤꯕꯤꯅꯤꯕ ꯃꯌꯥꯝ ꯂꯩꯕ ꯑꯁꯤꯁꯤꯁꯨ ꯑꯁ ꯕꯦꯔꯥꯅꯤꯍꯦ ꯑꯩꯕꯨ ꯏꯀꯥꯏꯕꯤ ꯇꯥꯏꯈꯔꯦꯍꯦ
ꯎꯝ
ꯄꯤꯕꯤꯔꯤꯁꯨ ꯅꯝꯕꯔꯕꯨꯗꯤ ꯅꯤꯔꯛ ꯑꯦ ꯄꯤꯕꯤꯔꯨꯁꯨ ꯃꯣꯏꯅ ꯊꯧ ꯁꯥꯔꯣꯏ ꯍꯥꯏꯕꯗꯤ ꯊꯝꯍꯧꯕꯤꯒꯅꯤ ꯑꯗꯨꯃꯥꯏꯅ ꯐꯖꯅ ꯇꯧꯕꯤꯔꯣꯏ ꯍꯥꯏꯕꯗ ꯑꯩꯁꯨ ꯈꯪꯕ ꯃꯣꯏꯒꯤ ꯃꯑꯣꯡꯗꯣ ꯑꯗꯨꯒꯤ ꯑꯥ ꯃꯣꯏ ꯑꯃꯗꯤ ꯄꯤꯔꯤꯌꯦ ꯑꯃꯒꯤꯁꯨ ꯅꯍꯥꯟ ꯅꯍꯥꯟ ꯎꯝ ꯀꯔꯤ ꯃꯇꯝꯗꯔꯥ ꯗꯤꯁꯦꯝꯕꯔꯗꯔꯥ ꯑꯃ ꯄꯤꯕꯤꯌꯦꯕ ꯈꯔ ꯉꯥꯎꯕꯤꯒꯤꯗꯣ
ꯑꯥ
ꯑꯗꯨ ꯑꯃ ꯄꯤꯕꯤꯌꯦ ꯑꯗꯨꯁꯨ ꯐꯖꯅ ꯉꯥꯡꯕꯤ ꯥꯄꯥꯏꯈꯠ ꯐꯣꯟ ꯄꯥꯏꯈꯠꯂꯦ ꯍꯥꯏꯕ꯭ꯔꯥ ꯄꯥꯏꯈꯠꯇꯦ ꯍꯥꯏꯕ꯭ꯔꯥ ꯑꯗꯨꯁꯨ ꯑꯃ ꯑꯃꯒ ꯇꯣꯛꯈ꯭ꯔꯦ ꯑꯗꯨꯒ ꯍꯟꯗꯛꯒꯤꯁꯤ ꯑꯅꯣꯏꯕꯒꯤꯗꯣ ꯅꯍꯥꯟ ꯄꯤꯕꯤꯕ ꯑꯗꯨꯁꯨ ꯑꯗꯨꯝ ꯐꯖꯅ ꯋꯥꯔꯤ ꯁꯥꯟꯅꯥꯕꯤꯗꯦ ꯍꯥꯏꯅꯦ ꯉꯁꯤꯅ ꯇꯦꯛꯁ ꯇꯧꯕꯤꯕꯗꯣ ꯍꯌꯦꯡꯅ ꯈꯨꯝ ꯈꯨꯝꯕꯤꯒꯅꯤ ꯍꯥꯏꯅꯦ
ꯑꯣ
ꯃꯤ ꯍꯥꯏꯔꯗꯤ ꯐꯖꯅ ꯋꯥꯔꯤ ꯁꯤꯅꯥꯕꯤꯔꯒ ꯑꯗꯨꯃꯥꯏ ꯑꯗꯨꯃꯥꯏꯅ ꯄꯥꯈꯪꯗ ꯊꯦꯝꯕ ꯑꯣꯏꯔꯗꯤ ꯑꯣ ꯑꯩ ꯑꯩꯁꯤ ꯀꯣꯏꯔꯒ ꯂꯩꯌꯦ ꯑꯗꯨꯃꯥꯏ ꯑꯗꯨꯃꯥꯏꯅ ꯐꯖꯅ ꯁꯥꯔꯗꯤ ꯀꯔꯤ ꯁꯥꯎꯔꯣꯏꯗ꯭ꯔꯣ ꯃꯣꯏꯁꯨ ꯁꯥꯎꯔꯣꯏꯕ ꯃꯔꯝꯗꯣ
ꯍꯣꯏꯗꯥ
ꯅꯨꯡꯉꯥꯏꯇꯕ ꯂꯩꯔꯦꯔꯥ ꯑꯗꯣ ꯃꯥꯒꯤ ꯏꯁꯇꯦꯇꯥꯁ ꯇꯤ ꯃꯨꯔꯒ ꯃꯨꯔꯒ ꯑꯗꯨꯃꯥꯏ ꯇꯧꯔꯒ ꯂꯩꯔꯦꯕ ꯊꯧꯁꯥꯕꯤꯗꯦ ꯍꯥꯏꯕꯒꯤ ꯃꯇꯥꯡꯗꯣ ꯑꯩꯈꯣꯏꯁꯨ ꯏꯀꯥꯏꯌꯦꯕ ꯑꯗꯨꯗꯣ ꯁꯤ ꯃꯃꯥꯗꯣ ꯁꯤ ꯏꯅꯥꯎꯅꯨꯄꯥꯒꯤ ꯃꯃꯥꯁꯨ ꯑꯁ ꯅꯣꯏꯒꯤ ꯔꯣꯝꯗꯒꯤ ꯊꯤꯕꯤꯌꯣ ꯊꯤꯕꯤꯌꯣ ꯅꯅꯥꯎ ꯅꯨꯄꯥꯒꯤꯗꯃꯛ ꯑꯗꯨꯝ ꯍꯥꯏꯔꯒ ꯂꯩꯕ ꯑꯩꯉꯣꯟꯗꯁꯨ
ꯄꯥꯝꯃꯦ ꯍꯥꯏꯕ꯭ꯔꯣ
ꯄꯥꯝꯃꯦ ꯑꯗꯨꯝ ꯍꯥꯏꯋꯦ ꯅꯪꯒꯨꯝꯅ ꯆꯝꯕ ꯅꯨꯄꯤ ꯄꯥꯝꯃꯦ ꯄꯥꯝꯃꯦ ꯍꯥꯏꯔꯥ ꯑꯩꯅ ꯏꯀꯥꯏꯒ꯭ꯔꯦꯕ
ꯎꯝ
ꯍꯣꯏ ꯍꯣꯏꯗꯤ ꯑꯗꯨꯝ ꯍꯥꯏꯕꯤꯕ ꯑꯗꯨ ꯁꯤꯔꯣꯝꯗꯗꯤ ꯊꯕꯛ ꯁꯨꯕ ꯂꯣꯏꯅ ꯍꯩꯌꯦ ꯆꯥꯛ ꯊꯣꯡꯕ ꯐꯤ ꯁꯥꯕ ꯍꯩꯔꯗꯤ ꯌꯥꯔꯦ ꯅꯨꯄꯤꯗꯤ ꯑꯗꯨꯃꯥꯏꯅ ꯑꯗꯨꯝ ꯍꯥꯏꯕꯀꯣ
ꯑꯝ
ꯅꯣꯏꯔꯣꯝꯗꯤꯗꯣ ꯄꯥꯝꯃꯤꯅꯦ ꯄꯥꯝꯃꯤ ꯑꯗꯨꯝ ꯍꯥꯏꯕ
ꯎꯝ
ꯑꯩꯈꯣꯏꯁꯨ ꯖꯨꯕꯣꯠ ꯆꯥꯗꯕ ꯅꯝꯕꯔꯗ ꯄꯨꯡ ꯄꯤ ꯄꯤꯔꯤ ꯑꯩꯈꯣꯏꯁꯨ ꯃꯥꯏ ꯆꯣꯞꯂꯤꯗꯅ
ꯍꯣꯏꯗ
ꯎꯝ ꯑꯗꯨꯒꯤ ꯃꯤꯁꯤꯡꯁꯦ ꯂꯣꯏꯅ ꯃꯅꯥꯕꯪ ꯅꯠꯇꯦꯕ
ꯍꯣꯏꯗ ꯑꯗꯨꯝ ꯇꯧꯔꯦ ꯍꯣꯏ
ꯎꯝ
ꯍꯌꯦꯡꯋꯥꯏ ꯄꯤꯔꯝꯒ ꯅꯪꯉꯣꯟꯗ ꯇꯥꯏꯅꯖꯅꯤ ꯌꯦꯡꯉꯣꯀꯣ
ꯑꯗꯨꯒꯤ ꯑꯁ ꯑꯩꯗꯣ ꯇꯟꯕꯥ
ꯎꯝ
ꯁꯤ ꯀꯩꯅꯣꯝ ꯈꯣꯏꯗꯒꯤꯗ ꯇꯥꯟꯈ꯭ꯔꯦꯕ ꯑꯩꯈꯣꯏ ꯌꯨꯝꯗ ꯂꯩꯔꯒ ꯊꯥꯏꯅ
ꯑꯃꯨꯛꯀꯥ ꯑꯁꯤꯗ ꯂꯩ ꯍꯥꯏꯕꯗꯣ ꯑꯥ ꯃꯣꯏꯒꯤ ꯃꯇꯧꯗꯤ ꯇꯥꯟꯈ꯭ꯔꯦꯕ ꯑꯗꯨꯒꯤ ꯏꯀꯥꯏꯕꯅꯦ ꯃꯣꯏ ꯃꯇꯧꯗꯤ
ꯅꯪꯉꯣꯟꯗ ꯇꯥꯏꯅ ꯅꯪꯉꯣꯟꯗ ꯍꯥꯏꯕ꯭ꯔꯥ
ꯍꯣꯏ ꯇꯥꯏꯗꯤ ꯇꯥꯏꯅꯗꯦ ꯑꯗꯨ ꯑꯣꯏꯔꯁꯨ ꯑꯩꯅ ꯊꯤꯕꯤꯕ ꯃꯤꯅꯦ ꯍꯥꯏꯕꯗꯣ
ꯎꯝ
ꯑꯣꯏꯒꯅꯦꯕ ꯅꯣꯏꯒꯤ
ꯎꯝ
ꯃꯣꯏꯗꯤ ꯂꯥꯛꯅꯤꯡꯗ꯭ꯔꯦ ꯂꯥꯛꯀꯦ ꯍꯥꯏꯔꯦ ꯂꯥꯛꯀꯦ ꯂꯥꯛꯅꯤꯡꯗ꯭ꯔꯦꯗꯤ ꯂꯥꯛꯅꯤꯡꯗ꯭ꯔꯦ ꯑꯗꯨꯝ ꯁꯦꯡꯅ ꯍꯥꯏꯕꯤꯕ ꯌꯥꯕꯀꯣ
ꯎꯝ
ꯂꯣꯠꯂꯒ ꯂꯣꯠꯂꯒ
ꯐꯪꯗ꯭ꯔꯦꯅꯦ
ꯎꯝ
ꯑꯗꯣ ꯃꯣꯏꯁꯨ ꯂꯩꯅꯤꯡꯗꯦ ꯍꯥꯏꯔꯗꯤ ꯐꯛ ꯂꯩꯅꯤꯡꯗꯦ ꯍꯥꯏꯕ ꯌꯥꯕꯗꯨꯕꯨ ꯀꯣ
ꯎꯝ ꯎꯝ
ꯑꯗꯨꯃꯥꯏꯅ ꯇꯧꯔꯗꯤ ꯃꯤꯅꯁꯨ ꯅꯨꯡꯁꯤꯔꯣꯏ
ꯎꯝ ꯅꯣꯏꯒꯤ ꯁꯤ ꯏꯃꯥꯅꯗꯤ ꯑꯩꯉꯣꯟꯗ ꯄꯥꯎ ꯐꯥꯎꯅꯕ꯭ꯔꯣ ꯑꯗꯨꯝ ꯍꯥꯡꯉꯦꯕ ꯀꯣ ꯐꯥꯎꯅꯗꯦ ꯃꯣꯏꯁꯨ ꯇꯧꯔꯛꯇꯦ ꯑꯩꯅ ꯑꯗꯨꯝ ꯍꯥꯏꯔꯒ ꯂꯩꯕꯅꯦ
ꯑꯥ
ꯍꯥꯏꯊꯤꯕꯗꯤ ꯅꯠꯇꯦꯕꯀꯣ
ꯎꯝ
ꯑꯗꯨ ꯑꯣꯏꯔꯁꯨ ꯑꯁ ꯄꯥꯝꯃꯨꯏꯅꯦ ꯑꯗꯨ ꯅꯨꯄꯤꯗꯣ ꯊꯕꯛ ꯌꯥꯝ ꯍꯩꯌꯦ ꯌꯥꯝ ꯄꯥꯝꯃꯨꯑꯦ ꯑꯗꯨꯝ ꯍꯥꯏꯕ ꯑꯩꯅ
ꯑꯣ ꯃꯣꯏꯅꯥ
ꯎꯝ ꯑꯗꯨꯝ ꯍꯥꯏꯌꯦ ꯅꯍꯥꯟꯗꯣ ꯊꯕꯛ ꯌꯥꯝ ꯍꯩꯑꯦ ꯐꯤ ꯁꯨꯕꯁꯨ ꯑꯗꯨꯝ ꯍꯩꯑꯦ ꯆꯥꯛ ꯊꯣꯡꯕꯁꯨ ꯍꯩꯑꯦ ꯌꯨꯝꯁꯨ ꯁꯤꯠ ꯅꯥꯟꯅ ꯂꯩ ꯂꯩꯍꯟꯕꯗꯣ ꯍꯩꯑꯦ ꯄꯥꯝꯃꯨꯋꯦ ꯑꯗꯨꯝ ꯍꯥꯏꯕ
ꯑ ꯃꯤ ꯇꯥꯗ ꯂ ꯃꯥꯥꯏꯟ ꯈꯝ ꯃꯗꯔꯣ
ꯎꯝ
ꯃꯣꯏꯗ ꯂꯩꯇꯕꯗꯣ ꯃꯣꯏꯗ ꯄꯥꯝꯃꯨꯕ ꯍꯥꯏꯕ ꯇꯥꯔꯦꯀꯣ ꯑꯥ ꯍꯣꯏꯗ ꯃꯇꯝ ꯂꯥꯛꯀꯅꯤꯗ
ꯎꯝ ꯎꯝ ꯑꯦꯗꯅꯦ
ꯎꯝ ꯍꯧꯖꯤꯛꯇꯤ ꯀꯩꯅꯧꯔꯥꯛꯔꯒꯦ
ꯑꯁ ꯁꯤꯞꯄꯒꯂ ꯂꯩ
ꯑꯣ
ꯐꯦꯟ ꯃꯅꯥꯛꯇꯥ
ꯌꯥꯝ ꯁꯥꯕ꯭ꯔꯣ
ꯌꯥꯝꯗꯤ ꯁꯥꯗꯦꯗ ꯑꯗꯨ ꯑꯣꯏꯔꯁꯨ ꯑꯃꯗꯤꯗꯤ ꯐꯦꯟ ꯑꯗꯨꯝ ꯄꯥꯝꯕꯅꯦ
ꯍꯣꯏ ꯑꯩꯈꯣꯏ ꯑꯁꯤꯁꯨꯕꯣ ꯑꯗꯨꯝ ꯃꯨꯊꯠꯄ ꯌꯥꯗꯦꯕꯣ ꯁꯥꯕꯒꯤꯀꯣ ꯈꯪ ꯃꯨꯠꯊꯠꯂꯗꯤ ꯑꯗꯨꯝ ꯅꯣꯏ ꯈꯪꯈ꯭ꯔꯅꯤ ꯅꯣꯡ ꯆꯨꯏ ꯍꯥꯏꯔꯁꯨ ꯃꯨꯠꯊꯠꯂꯗꯤ ꯐꯖꯅ ꯁꯥꯒꯠꯄꯅꯦꯕꯀꯣ ꯑꯗꯨꯒꯤ ꯇꯥꯔꯁꯨꯣ ꯏꯅꯁꯣ ꯑꯗꯣ ꯎꯉ ꯂꯩꯦ ꯑꯗꯣ ꯃꯊꯛꯀꯤ ꯐꯦꯟꯗꯤ ꯏꯪꯗ꯭ꯔꯕꯅꯦꯕꯀꯣ
ꯑꯣ ꯑꯣ ꯑꯣ ꯑꯆꯧꯕ ꯍꯥꯞꯄ꯭ꯔꯣ
ꯍꯣꯏ ꯍꯥꯞꯄꯗꯤ ꯍꯥꯞꯄꯤꯦ ꯑꯗꯣ ꯃꯊꯛꯁ ꯍꯦꯟ ꯏꯪꯗꯕ ꯑꯗꯨꯅꯦ
ꯀꯟꯅ ꯇꯧꯗ꯭ꯔꯁꯨ ꯏꯪꯗ꯭ꯔꯦ
ꯀꯥꯗꯣ ꯀꯩꯅꯣꯝ ꯇꯧꯕꯈꯤꯒꯦꯀꯣ ꯅꯨꯡꯁꯤꯠꯇ ꯑꯏꯪꯕ ꯂꯥꯛꯇꯕꯒꯤ ꯑꯩꯅ ꯑꯁꯤ ꯑꯩꯅ ꯏꯪꯅꯤꯡꯉꯜꯂꯛꯑꯦ ꯍꯥꯏꯕꯗꯣ ꯑꯗꯨꯗꯤ ꯑꯗꯨꯃꯥꯏꯅ ꯄꯥꯏꯕꯒꯦ ꯑꯗꯨꯗꯤ ꯑꯗꯨꯝ ꯏꯪꯈ꯭ꯔꯦ ꯑꯁ ꯁꯤ ꯌꯥꯎꯗ꯭ꯔꯗꯤ ꯑꯩ ꯁꯤꯔꯅꯤꯍꯦ ꯅꯨꯡꯗꯥꯡ ꯒꯨꯝꯕꯗꯣ ꯁꯃꯟꯕꯒꯤꯩ ꯀꯩꯁꯨ ꯇꯧꯉ ꯂꯩꯇ꯭ꯔꯦ ꯀꯩꯃꯨꯛꯁꯨ ꯋꯥꯕ꯭ꯔꯥ
ꯎꯝ
ꯑꯩꯏꯁꯨ ꯑꯗꯨꯒꯨꯝꯕꯗꯣ ꯂꯧꯁꯤꯔꯅꯦ
ꯅꯣꯅꯦ
ꯂꯧꯒꯦ ꯑꯁ ꯃꯊꯪ ꯃꯊꯪ ꯁꯝꯃꯔꯗ ꯂꯧꯒꯦ
ꯑꯁꯤꯁꯦ ꯃꯉꯥ ꯃꯉꯥ ꯄꯤꯕꯀꯣ
ꯎꯝ ꯎꯝ
ꯉꯉꯥꯕꯤꯌꯦ ꯑꯞ ꯐꯥꯕꯗꯤ ꯐꯩꯌꯦ ꯑꯗꯣ ꯀꯩꯅꯣꯝ ꯍꯦꯜꯂꯩꯗꯁꯨ ꯌꯥꯏꯕꯀꯣ
ꯎꯝ ꯎꯝ
ꯁꯤ ꯍꯦꯟꯅ ꯏꯪꯉꯦꯕꯀ ꯑꯁꯤꯅ ꯁꯇꯦꯟ ꯐꯦꯟ ꯂꯩꯕꯗꯣ ꯑꯗꯣ ꯂꯩꯗꯣꯏꯁꯤꯔꯣ ꯑꯗꯨ ꯅ ꯂꯩꯕꯅ ꯐꯥꯔꯤꯕꯅꯦꯕ ꯐꯣꯟ
ꯎꯝ ꯑꯗꯨꯒꯨꯝꯕ ꯉꯥꯛꯇ ꯁꯤꯖꯤꯟꯅꯩ ꯁꯤꯁꯨ ꯑꯩꯈꯣꯏꯗ ꯂꯩꯗꯕꯀꯣ
ꯎꯝ ꯑꯗꯨꯁꯨ ꯐꯥꯏ ꯑꯗꯣ ꯑꯃꯗꯨ ꯄꯥꯏ ꯄꯥꯏꯅꯕ꯭ꯔꯥ ꯑꯆꯧꯕ ꯏꯪꯕꯗꯣ
ꯎꯝ ꯑꯗꯨꯒꯨꯝꯕꯁꯨ ꯁꯤꯗ ꯄꯥꯏꯅꯕ ꯌꯥꯝ ꯎꯑꯌꯦ
ꯑꯣ ꯃꯣꯏ ꯄꯩꯁꯥ ꯄꯥꯏꯅꯕꯒꯤ ꯑꯣꯏꯔꯛꯄꯅꯤ
ꯎꯝ ꯄꯣꯠꯄꯨꯗꯤ ꯋꯥꯠꯇꯦꯗꯥ ꯑꯗꯨꯝ ꯃꯁꯥ ꯃꯁꯥꯒꯤꯗꯤ ꯂꯣꯏꯅ ꯌꯥꯏꯗ
ꯑ ꯑꯩꯅꯥ
ꯎꯝ
ꯎꯝ
ꯁꯤꯔꯣꯝꯅꯗꯤ ꯁꯤꯔꯣꯝꯅꯦ ꯅꯨꯄꯤꯅꯨꯀꯣ
ꯎꯝ
ꯒꯥꯔꯤ ꯑꯆꯧꯕ ꯊꯧꯔꯒ ꯕꯤꯖꯤꯅꯦꯁ ꯇꯧꯕ ꯎꯏꯅꯦ ꯑꯩꯅ ꯍꯍꯥꯟꯅ
ꯑꯣ
ꯁꯤ ꯂꯐꯣꯏ ꯄꯨꯕ ꯒꯔꯤ ꯂꯐꯣꯏ ꯄꯨꯕ ꯒꯔꯤꯒꯨꯝꯕꯗꯣ
ꯑꯣ
ꯑꯗꯨꯒꯨꯝꯕ ꯒꯥꯔꯤꯅꯦ ꯊꯧꯔꯒ ꯂꯩꯕ ꯅꯨꯄꯤꯅꯀꯣ ꯊꯧꯔꯒ ꯆꯠꯈꯤꯕꯗꯣ ꯎꯕꯅꯦ ꯑꯁ ꯆꯥꯛꯄꯅꯦ
ꯎꯝꯝ
ꯇꯩꯇꯩ ꯆꯥꯛꯇ꯭ꯔꯁꯨ ꯑꯗꯨꯧꯕꯅꯕꯣ ꯅꯨꯄꯥ ꯊꯣꯛꯇ꯭ꯔꯣꯅꯦ ꯄꯤꯊꯣꯛꯇ꯭ꯔꯣꯅꯦ ꯎꯕꯅꯦ ꯅꯍꯥꯟ
ꯑ
ꯃꯥꯒꯤ ꯒꯥꯔꯤꯗ ꯄꯣꯠ ꯃꯌꯥꯝ ꯍꯥꯞꯄꯒ ꯌꯥꯝ ꯂꯦꯝꯅꯀꯣ ꯎꯑꯦ
ꯎꯝ ꯗꯨꯃꯥꯏꯅ ꯇꯧꯕ ꯇꯥꯔꯦ
ꯅꯪ ꯍꯩꯔꯗꯨꯗꯤ ꯃꯆꯥꯐꯥꯎꯕ ꯊꯥꯎꯕ ꯍꯩꯇꯦꯅꯦ ꯑꯆꯧꯕꯒ ꯃꯪꯉꯅꯨ ꯇꯣꯛꯑꯣ